ꯍꯜꯂꯣ
ꯇꯕꯔꯣ
ꯇꯥꯏꯌꯦ
ꯇꯨꯃꯤꯔꯣ
ꯎꯝ
ꯑꯁ ꯇꯝꯗꯦ ꯑꯁ ꯑꯁ ꯇꯨꯝꯗꯦ ꯇꯨꯝꯗꯦ ꯇꯧꯔꯝꯅꯦ ꯍꯧꯖꯤꯛ ꯅꯣꯡ ꯆꯨꯕ꯭ꯔꯥ ꯅꯣꯏꯗ
ꯉꯁꯥꯏꯗꯣ ꯆꯦ ꯍꯧꯖꯤꯛꯇꯗꯤ ꯆꯨꯗ꯭ꯔꯤꯅꯦ ꯑ ꯃꯣꯏ ꯑꯁ ꯌꯥꯝ ꯅꯨꯡꯉꯥꯏꯔꯦ ꯇꯨꯝꯝꯕ ꯐꯦꯟ ꯊꯥꯔ ꯕ꯭ꯂꯦꯡꯀꯦꯠ ꯑꯣꯞꯂꯒ ꯇꯕ꯭ꯔꯣ
ꯎ ꯇꯥꯏ
ꯅꯪꯗꯤ ꯉꯁꯤ ꯊꯕꯛ ꯌꯥꯝ ꯇꯧꯔꯕꯣ
ꯇꯧꯗꯦ ꯀꯗꯥꯏꯔꯤ ꯊꯕꯛ ꯇꯧꯗꯦꯕ ꯉꯁꯥꯏ ꯑꯩꯅ ꯍꯥꯏꯕꯗꯣ ꯑꯗꯨ ꯈꯛꯇꯅꯤ
ꯑꯩꯁꯤꯅꯦ ꯑꯁ ꯑꯩꯒꯤ ꯀꯩꯅꯣ ꯌꯨꯝ ꯃꯅꯥꯛꯇ ꯂꯥꯛꯏꯕꯗꯣ
ꯎꯝ
ꯑꯗꯨꯗ ꯑꯉꯥꯡ ꯈꯈꯣꯏꯗ ꯑꯃꯨꯛ ꯆꯠꯂꯦ ꯆꯠꯂꯒ ꯇꯨꯝ ꯍꯧꯖꯤꯒꯛꯇ ꯍꯂꯒ ꯇ
ꯏꯁ ꯇꯨꯝ ꯇꯝꯗꯤ ꯇꯨꯜꯗꯦ ꯐꯣꯟ ꯃꯦꯠꯂꯒ
ꯑꯩꯗꯤ ꯌꯦꯡꯅꯤꯡꯉꯥꯁꯨ ꯃꯇꯝ ꯈꯥꯏꯗꯣꯛꯈ꯭ꯔꯕꯅꯦ ꯐꯣꯟ ꯌꯦꯡꯃꯟꯕꯒꯤ ꯇꯨꯝꯒꯦꯕ
ꯑꯁ ꯑꯗꯨꯝ ꯅꯨꯡꯇꯤꯒꯤ ꯃꯦꯠꯂꯤꯅꯦ ꯉꯁꯥꯏ ꯄꯨꯡ ꯕꯥꯔꯔꯣ ꯍꯦꯜꯂꯥ ꯀꯥꯟꯗ ꯀꯣꯜ ꯇꯧꯕꯗꯣ ꯑꯣ ꯑꯗꯨꯃꯥꯏꯅ ꯑꯗꯨꯝ ꯄꯥꯏꯔꯒ ꯇꯧꯕꯗꯣ ꯄꯨꯡ ꯄꯨꯡ ꯑꯅꯤ ꯍꯦꯜꯔꯝꯗꯥꯏꯗ ꯈꯪꯗ꯭ꯔꯦꯗꯥ ꯑꯃꯨꯛ ꯊꯝꯕꯗꯣ ꯄꯨꯡ ꯑꯍꯨꯝ ꯇꯥꯔꯝꯗꯥꯏꯗꯔꯣ
ꯅꯥꯊꯟꯗ ꯂꯩꯔꯣ
ꯇꯨꯃꯤꯌꯦ ꯑꯃꯗꯤ
ꯎꯝ
ꯑꯗꯨꯝ ꯇꯨꯝꯕꯥꯅꯦ ꯃꯥꯗꯤ ꯑꯁ ꯑꯩꯅ ꯁꯥꯏꯒꯤ ꯇꯨꯝꯅꯤꯡꯗꯕ
ꯑꯁ ꯑꯗꯨ ꯇꯨꯝꯒꯔꯁꯨ ꯅꯨꯃꯤꯗꯥꯡ ꯇꯨꯝꯕꯗꯤ ꯅꯨꯡꯉꯥꯏꯇꯦ
ꯎꯝ ꯑꯁ ꯅꯨꯃꯤꯗꯥꯡ ꯊꯦꯡ ꯊꯦꯡꯉꯥ ꯇꯨꯝꯃꯦ ꯍꯧꯒꯠꯄ ꯉꯝꯗꯕꯒꯤ
ꯎꯝ ꯉꯁꯤ ꯀꯔꯤꯒꯤꯔꯥ ꯑꯩ ꯆꯠꯁꯨ ꯆꯠꯄꯤꯗꯦ ꯑꯩꯒꯤ ꯈꯣꯡ ꯀꯩꯅꯣ ꯇꯧꯋꯦ ꯐꯤꯠ ꯀꯩꯅꯣ ꯇꯧꯔꯒ ꯂꯩꯕꯅ ꯍꯧꯖꯤꯛ ꯑꯩ
ꯁꯨꯝ ꯇꯧꯕꯥꯅꯦ ꯃꯔꯛ ꯃꯔꯛꯇꯥ ꯀꯔꯤꯁꯨ ꯆꯠꯄꯤꯗꯔꯥꯗꯤ ꯇꯧꯋꯦ ꯃꯨꯛ ꯍꯧꯒꯠꯂꯥ ꯀꯥꯟꯗꯁꯨ ꯃꯨꯛ ꯃꯨꯛ ꯇꯧꯕꯥ
ꯎꯝ ꯑꯃꯨꯛꯀꯥ ꯇꯧꯋꯦ ꯍꯧꯖꯤꯛꯁꯨ ꯑꯩ ꯉꯝꯗ꯭ꯔꯦ
ꯇꯨꯞꯄ ꯀꯥꯟꯗꯤ ꯈꯪꯗ꯭ꯔꯕꯥ ꯑꯃꯨꯛ ꯍꯧꯒꯠꯄꯥ ꯀꯥꯟꯗꯀꯣ
ꯎꯝ ꯐꯤ ꯇꯥꯎꯃꯟꯕꯒꯤ ꯏꯁ ꯀꯤꯌꯦ ꯏꯆꯠꯇꯅꯤꯡꯉꯥꯏ
ꯈꯪꯗ꯭ꯔꯦ ꯍꯧꯖꯤꯛ ꯊꯥꯔꯤꯀꯥꯟꯗ ꯂꯩꯁꯥꯕ ꯐꯥꯗ꯭ꯔꯤꯀꯥꯟꯗ ꯖꯥꯠꯖꯥ ꯅꯥꯔꯦ
ꯏꯃꯥ ꯈꯣꯏꯅ ꯑꯗꯨꯝ ꯍꯥꯏꯕꯅꯦ ꯑꯁ ꯂꯣꯏꯔꯦꯍꯦ ꯑꯉꯥꯡ ꯃꯆꯥ ꯐꯥꯎ ꯑꯗꯨꯃꯥꯏ ꯊꯧꯔꯦꯅ
ꯑꯗꯨꯨꯅꯦ ꯅꯣꯡꯇꯥꯔꯥꯗꯤ ꯗꯨꯃ ꯆꯠꯀꯅꯤ ꯑꯦ ꯅꯣꯡꯁꯦ ꯌꯥꯝ ꯇꯥꯅꯤꯡꯈꯤꯕ ꯃꯥꯜꯂꯤ
ꯑꯩꯒꯤ ꯃꯤ ꯍꯧꯖꯤꯛ ꯑꯃ ꯂꯩꯔꯗꯤ ꯐꯗꯣꯏꯅꯦ ꯑꯩꯒꯤ ꯈꯣꯡ ꯃꯦꯠꯅꯤꯡꯉꯥꯏ
ꯅꯪ ꯅꯨꯄꯥ ꯀꯧ
ꯑꯁ ꯀꯥꯎꯅꯤꯡꯗꯦ ꯑꯗꯨꯒꯨꯝꯕꯁꯤꯡꯗꯣ ꯑꯁ ꯈꯥꯔꯦ
ꯑꯣꯏꯗꯥꯕ ꯉꯥꯛꯇ ꯉꯥꯏꯔꯦ
ꯎꯝ
ꯏꯃꯥꯟꯅꯕ ꯑꯃꯗꯣ
ꯎꯝ
ꯑꯁ ꯑꯩꯕꯨ ꯀꯩꯅꯣ ꯌꯥꯝꯗꯣ ꯑꯩꯅ ꯐꯣꯟ ꯅꯦꯠ ꯑꯣꯐ ꯇꯧꯔꯁꯨ ꯑꯗꯨꯝ ꯇꯧꯔꯛꯀꯅꯤ ꯀꯔꯤꯅꯣ ꯈꯪꯗꯦ ꯑꯩꯅ ꯍꯧꯖꯤꯛ ꯁꯥꯊꯤꯅ ꯉꯥꯡꯈ꯭ꯔꯕꯅꯤ
ꯑꯩꯒ ꯃꯤꯡ ꯆꯞ ꯃꯥꯟꯅꯕ ꯅꯨꯄꯥꯗꯨꯔꯣ ꯍꯧꯕꯗꯣ ꯎꯝ
ꯀꯥꯡꯌꯥꯃꯤꯍꯦ ꯉꯥꯔꯪꯡ ꯉꯥꯔꯪꯡ ꯉꯪꯉꯤꯍꯦ
ꯍꯥꯔꯦ ꯌꯥꯔꯦ ꯏꯁꯥꯅꯥ ꯌꯥꯔꯦ
ꯍꯣꯔꯦꯟ ꯀꯩ ꯃꯊꯦꯜ ꯆꯥꯒꯅꯤ
ꯑꯁ ꯌꯦꯟꯁꯥꯡꯁꯨ ꯑꯁ ꯑꯣꯏꯗꯕ ꯏꯟꯁꯥꯡ ꯉꯥꯛꯇ ꯆꯥꯅꯤꯡꯗꯕ ꯏꯟꯁꯥꯡ ꯉꯥꯛꯇ ꯄꯩꯁꯥꯁꯨ ꯂꯩꯇ꯭ꯔꯦ
ꯑꯁ ꯄꯩꯁꯥꯗꯤ ꯂꯩꯌꯦ ꯑꯃꯨꯛ ꯄꯤꯔꯝꯃꯦ ꯉꯔꯥꯡ ꯅꯍꯥꯟ ꯂꯥꯛꯄꯗꯣ
ꯀ꯭ꯌꯥ ꯄꯤꯔꯛꯄ꯭ꯔꯣ
ꯂꯤꯁꯤꯡ ꯑꯃꯒ ꯆꯃꯉꯥ ꯆꯇ꯭ꯔꯨꯛ ꯂꯩꯔꯝꯒꯅꯤ ꯍꯧꯖꯤꯛ
ꯈꯣꯏꯗꯤ ꯄꯩꯁꯥ ꯈꯤꯇꯪ ꯈꯤꯇꯪ ꯄꯤꯌꯦ ꯅꯍꯥꯟꯒꯩ ꯗꯨꯃꯥꯏꯅ ꯄꯤꯗ꯭ꯔꯦ ꯍꯧꯖꯤꯛ
ꯉꯔꯥꯡ ꯑꯣꯏꯔꯝꯅꯤ ꯏꯆꯦ ꯅꯍꯥꯟ ꯆꯠꯂꯤ ꯍꯥꯏꯕꯗꯣ ꯑꯗꯨ ꯂꯤꯁꯤꯡ ꯑꯃ ꯄꯤꯔꯛꯑꯦ ꯑꯃꯨꯛꯀ ꯑꯗꯨꯒ ꯏꯆꯦꯅ ꯆꯅꯤ ꯑꯃꯨꯛ ꯄꯤꯔꯛꯑꯦ ꯏꯆꯦ ꯑꯃ ꯂꯣ ꯋꯥꯡꯕꯗꯣ ꯅꯣꯏ ꯈꯨꯟꯒꯤꯗꯣ
ꯎꯝ
ꯆꯅꯤ ꯈꯛꯇ ꯄꯤꯔꯛꯑꯦ
ꯗꯥꯎ ꯐꯔꯕꯅꯦ ꯆꯅꯤꯕꯥꯎ
ꯑꯁ ꯂꯩꯇ꯭ꯔꯦꯗ ꯑꯃꯨꯛ ꯉꯁꯥꯏ ꯑꯌꯨꯛ ꯑꯗꯨ ꯌꯦꯔꯨꯝꯒꯨꯝꯕ ꯂꯧꯅ ꯑꯃꯨꯛ ꯆꯥꯃ ꯆꯠꯈ꯭ꯔꯦ ꯀ꯭ꯔꯤ ꯑꯁꯤ ꯄꯩꯁꯥꯗꯤ ꯑꯁ ꯂꯩꯕꯨ ꯂꯩꯔꯗꯤ ꯌꯥꯝ ꯆꯠꯄꯅꯦ
ꯎꯝ ꯍꯞꯇꯥ ꯑꯃ ꯄꯥꯏꯗꯦ ꯂꯤꯁ ꯆꯥꯃꯉꯥ
ꯑꯩꯅꯕꯨ ꯑꯝꯇꯁꯨ ꯂꯧꯗ꯭ꯔꯤꯌꯦ ꯑꯩꯗꯤ ꯂꯧꯔꯗꯤ ꯂꯣꯏ ꯆꯠꯀꯅꯤ ꯑꯃꯨꯛ
ꯎꯝ ꯍꯨꯖꯤꯛꯂꯥꯛꯑꯣ ꯇꯥꯕ꯭ꯔꯣꯑꯣ
ꯇꯥꯏꯌꯦ ꯇꯥꯏꯌꯦ
ꯑꯁ ꯒ꯭ꯌꯟ ꯇꯥꯗꯦꯗ ꯋꯦꯗꯔ ꯁꯛꯇꯥꯁꯤꯒ
ꯑꯁ ꯍꯨꯔꯦꯟ ꯏꯊꯟꯗ ꯇꯨꯝꯅꯤꯡꯉꯥꯏ ꯇꯜꯂꯦ ꯑꯩ ꯑꯁ
ꯀꯩꯗꯉꯩ ꯂꯥꯛꯀꯅꯤ ꯅꯆꯦ ꯑꯃꯨꯛ
ꯑꯁ ꯃꯊꯪ ꯍꯥꯞꯇꯗ ꯂꯥꯛꯀꯅꯤ
ꯃꯊꯪ ꯁꯤꯗ ꯂꯥꯛꯑꯣ
ꯂꯧꯗꯕꯤꯗ
ꯏꯃꯥꯅ ꯏꯅꯥꯎꯅꯨꯄꯤ ꯊꯥꯔꯛꯀꯦ ꯍꯥꯏ ꯑ ꯀꯔꯤ ꯈꯣꯡꯅꯣ ꯑꯁꯦꯡꯕꯒꯤ ꯉꯁꯤ ꯑꯩ ꯑꯩ ꯉꯝꯗ꯭ꯔꯦ ꯑꯩ
ꯂꯥꯏ ꯐꯠꯇꯕ ꯎꯅꯕ ꯃꯥꯥꯟꯅꯦ
ꯑꯩꯖꯨ ꯏꯚꯅꯤꯡ ꯈꯛꯇ ꯂꯧꯔꯗꯤ ꯐꯗꯣꯏꯅꯦ ꯀꯣꯆꯤꯡꯖꯦ ꯎꯝ
ꯒ꯭ꯌꯥꯟ ꯃꯦꯟ ꯇꯥꯗꯔꯦꯗ
ꯒ꯭ꯌꯥꯟ ꯇꯥꯗꯔꯦ ꯄꯨꯟꯁꯤꯁꯦ ꯒ꯭ꯌꯥꯟ ꯇꯥꯗꯔꯦ
ꯃꯤ ꯀꯣ ꯇꯥꯕ꯭ꯔꯣ
ꯑꯥ
ꯃꯤ ꯉꯁꯥꯏ ꯑꯩꯅ ꯀꯩꯅꯣ ꯇꯧꯕ ꯑꯗꯨꯒꯤ ꯃꯤ ꯑꯃꯅ ꯉꯁꯤ ꯊꯕꯛ ꯀꯣ
ꯎꯝ
ꯀꯨꯟꯊ꯭ꯔꯥ ꯇꯧꯒꯅꯤ ꯍꯥꯏ
ꯍꯣꯏꯗꯤ
ꯑꯁ ꯌꯥꯔꯦ ꯇꯣꯛꯑꯣ ꯍꯣꯔꯦꯟ ꯍꯥꯏꯕꯤꯒꯦ ꯑꯩ
ꯎꯝ ꯑꯁ ꯃꯣꯔꯣꯛ ꯀꯨꯝꯕ ꯂꯩꯔꯗꯤ ꯐꯥꯔꯦ ꯆꯥꯅꯤꯡꯉꯦ
ꯎꯝ ꯃꯊꯪ ꯀꯩꯅꯣ ꯀꯩꯅꯣ ꯇꯧꯒꯦ ꯍꯥꯏꯕ ꯅꯥꯏꯌꯦ ꯅꯠꯇ꯭ꯔꯣ
ꯀꯔꯤ
ꯄꯣꯠꯀꯨꯝꯕ ꯍꯧꯒꯅꯤ ꯍꯥꯏꯕ ꯅꯠꯇ꯭ꯔꯣ
ꯇꯤꯁ ꯃꯟꯀꯣ ꯌꯨꯝ ꯁꯨꯕꯤꯗꯣ
ꯑꯥ
ꯌꯦꯡꯕ ꯆꯥꯠꯁꯦ ꯂꯣꯏꯔꯦ ꯑꯩꯈꯣꯏꯗꯤ ꯑꯃꯨꯛꯈꯣꯏ ꯑꯗꯨꯒꯨꯝꯕ ꯌꯥꯎ ꯐꯪꯉꯔꯣꯏ ꯄꯨꯟꯁꯤꯒꯤ ꯂꯩꯇ꯭ꯔꯕꯅꯤ ꯑꯩꯈꯣꯏꯒꯤꯗꯤ
ꯎꯝ ꯍꯣꯔꯦꯟ ꯀꯩ ꯏꯟꯖꯥꯡ ꯆꯥ
ꯁꯤꯁꯨ ꯔꯥꯎ ꯁ꯭ꯄꯤꯛꯀꯔ ꯊꯝꯕ ꯌꯥꯔꯗꯤ ꯐꯗꯧꯅꯤ
ꯎꯝ ꯒ꯭ꯌꯥꯟ ꯇꯥꯅꯤ ꯍꯣꯔꯦꯟꯀꯥ ꯌꯥꯗꯕꯅꯦ ꯉꯥꯏꯍꯥꯛ ꯀꯩꯅꯣ ꯚꯤꯗꯤꯑꯣꯒꯨꯝꯕ ꯌꯦꯡꯉꯥꯒꯥ
ꯈꯜꯂꯦ
ꯊꯝꯃꯥꯗꯤ ꯉꯥꯍꯥꯛ ꯊꯣꯛꯅꯤ ꯅꯣꯡ ꯈꯤꯇꯪ ꯇꯥꯔꯒꯥ ꯑꯩ ꯏꯁꯤꯡ ꯀꯩꯅꯣ ꯇꯧꯗ꯭ꯔꯤꯉꯩꯗ ꯑꯃꯨꯛ ꯂꯣꯏꯈ꯭ꯔꯦ ꯕ꯭ꯔꯥꯏ ꯑꯃꯈꯛꯇꯪ
ꯑꯣꯁ ꯐꯖꯅ ꯇꯥꯕ ꯃꯥꯜꯂꯦ ꯁꯤꯗ ꯁꯨꯇꯥ ꯇꯥꯗꯦ ꯍꯥꯏꯕ ꯀꯜꯂꯤꯔ ꯈꯪꯉꯦ ꯃꯪꯉꯥ ꯃꯪꯉꯥ ꯎꯝ ꯇꯥꯗꯦ
ꯉꯁꯥꯏꯗꯤ ꯈꯤꯇꯪ ꯐꯖꯅ ꯇꯥꯏꯌꯦ ꯑꯗꯨꯒ ꯕ꯭ꯔꯥꯏ ꯑꯃ ꯀꯩꯅꯣ ꯇꯧꯔꯝꯃꯦ ꯑꯥ ꯃꯅꯤꯡꯒꯤꯗꯨꯁꯨ ꯂꯣꯏ ꯇꯧꯔꯝꯃꯦ ꯐꯨꯜꯂꯒꯥ ꯂꯩꯔꯦ ꯂꯣꯏꯅ
ꯑꯗꯨ ꯃꯅꯤꯡꯒꯤ ꯅꯣꯏ ꯃꯅꯤꯡ ꯂꯩꯀꯥꯏꯁꯤꯡꯁꯨ ꯇꯥꯏ ꯍꯥꯏ
ꯎꯝ
ꯑꯥ ꯀꯣꯜ ꯇꯧꯕꯗꯥ ꯇꯥꯗꯔꯥ ꯍꯥꯏꯔꯒꯥ l
ꯍꯣꯔꯦꯟ ꯑꯩ ꯃꯊꯥ ꯁꯥꯏ ꯍꯣꯔꯦꯟ ꯄꯩꯁꯥ ꯍꯔꯥꯎꯕꯗꯥ
ꯀꯔꯤꯗꯥ ꯍꯥꯥ
ꯇꯜꯂꯦꯕ
ꯀꯔꯤ ꯇꯟꯕ
ꯂꯥꯛꯑꯒꯥ ꯏꯊꯟꯇꯥ ꯂꯩꯔꯒꯥ ꯆꯥꯛ ꯑꯃꯨꯛ ꯆꯥꯅꯤꯡꯉꯥꯏꯗꯣ
ꯎꯝ ꯊꯣꯡꯕꯤꯒꯔꯣꯗꯤ ꯑꯃꯨꯛ ꯍꯜꯂꯛꯑꯒꯥ
ꯑꯗꯨꯝ ꯇꯧꯋꯦ ꯍꯥꯏꯌꯦ
ꯎꯝ ꯕ꯭ꯔꯣꯏꯂꯔ ꯂꯥꯏꯔꯗꯤ ꯐꯗꯣꯏꯅꯤ ꯏꯕꯥꯅꯤꯒꯤꯁꯨ
ꯀꯩꯒꯤ
ꯏꯁꯤꯡ ꯁꯥꯍꯟꯅꯤ
ꯀꯩꯒꯤ ꯏꯁꯤꯡ ꯑꯔꯨꯝꯕ ꯊꯛꯇꯣꯏꯔꯣ
ꯗꯤ ꯃꯩꯗꯣ ꯄꯤꯌꯦꯕ ꯏꯂꯦꯛꯇ꯭ꯔꯤꯛꯀꯤ ꯄꯣꯠꯇꯨ ꯌꯥꯝꯗꯤ ꯐꯖꯅꯤ ꯍꯥꯏꯅꯤ
ꯑꯩ ꯍꯥꯏꯕꯗꯤ ꯅꯣꯏ ꯆꯥ ꯊꯛꯄ꯭ꯔꯥ ꯍꯥꯏꯕꯅꯦ
ꯆꯥ ꯊꯛꯑꯦ ꯃꯔꯛ ꯃꯔꯛꯇꯥ ꯆꯥꯃꯅꯥ ꯂꯩꯗꯕ ꯆꯤꯅꯤꯗꯤ ꯂꯩꯕ
ꯈꯣꯏꯖꯨ ꯆꯤꯅꯤ ꯅꯍꯥꯟ ꯂꯩꯌꯦ ꯑꯁ ꯃꯔꯨ ꯆꯥꯎꯕꯗꯣ
ꯎꯝ ꯎꯔꯣ ꯆꯥꯕꯗꯨꯅ ꯍꯥꯎꯕꯅꯦ
ꯑꯁ ꯆꯥꯎꯃꯟꯗꯅ ꯑꯁ
ꯇꯨꯝꯕ ꯉꯝꯗ꯭ꯔꯦ ꯍꯥꯏꯕ
ꯍꯍꯥꯍꯨ
ꯅꯪꯒꯤ ꯂꯣꯏꯔꯕꯣ
ꯎꯝ
ꯑꯁ ꯅꯩꯍꯦ
ꯀꯔꯤꯅꯣ ꯈꯪꯗꯦ ꯑꯁ ꯇꯧꯍꯧꯖꯤ ꯇꯧꯍꯧꯖꯤ ꯑꯩ ꯀꯃꯥꯏꯟ ꯂꯣꯏꯕꯅꯣ ꯈꯪꯗꯦ ꯀꯥꯏꯌꯦ
ꯑꯁ ꯑꯩꯗꯤ ꯕꯤꯠ ꯂꯩꯇꯔꯛꯇ꯭ꯔꯦ ꯁꯤꯁꯦ
ꯑꯩꯁꯨꯅꯦ
ꯎꯝ
ꯅꯪꯒꯤ ꯂꯩꯔꯤꯕꯣ
ꯃꯉꯥ ꯇꯔꯨꯛ ꯂꯩꯔꯝꯃꯤ
ꯑꯩꯗꯤ ꯑꯃ ꯈꯛꯇ ꯉꯥꯏꯔꯦ ꯂꯣꯏꯔꯦ ꯁꯤꯅ
ꯃꯉꯥ ꯔ ꯇꯔꯨꯛꯔ ꯌꯥꯝ ꯉꯔꯥꯡ ꯏꯁꯤꯡ ꯑꯁꯤ